ꯍꯥꯎ
ꯄꯄ ꯍꯩꯔꯔꯕꯣ
ꯍ‌ꯦꯔ‌ꯦ ꯅꯣꯛ ꯀ ꯌꯥꯗ ꯍꯥꯏꯔꯦ ꯍꯧꯖꯤꯛ ꯑꯣꯛꯄꯥꯏ ꯍꯥꯏꯔꯦ
ꯀꯔꯤꯒꯤꯅꯣ ꯃꯣꯏꯅ ꯑꯩꯉꯣꯟꯗ ꯐꯣꯟ ꯇꯧꯒꯗꯕ ꯃꯤꯒꯤꯅꯤꯁꯤꯅ ꯉꯔꯥꯡ ꯇꯧꯕꯗꯁꯨ ꯂꯩ ꯍꯥꯏꯕ ꯃꯤ ꯑꯀꯨꯝꯕ ꯇꯧꯔꯛꯄꯒ ꯍꯦꯛꯇ ꯌꯥꯒꯦ ꯍꯥꯏꯕ
ꯑꯣ ꯇꯧ
ꯁꯥꯖꯔ ꯁ ꯂꯝ ꯊꯃꯦ ꯌꯥ
ꯑ ꯂꯩ ꯊꯣꯛ ꯈꯔꯦ
ꯑꯁ ꯍꯦ
ꯏꯁꯩ ꯁꯛꯅꯕꯤ ꯑꯃ ꯑꯣꯏꯔꯗꯤ ꯐꯒꯗ ꯑꯩꯅ ꯁꯛꯀꯗꯕꯁꯤ
ꯑꯦꯡꯀ꯭ꫪꯗ‌ꯣ
ꯇꯥꯕ꯭ꯔꯣ
ꯇꯥꯏꯌꯦ ꯇꯥꯗ꯭ꯔꯣ ꯑꯩꯈꯣꯏꯒꯤ ꯑꯦꯡꯀꯔ ꯑꯣꯏꯕꯩꯗꯣ ꯑꯩꯈꯣꯏ ꯆꯦꯀꯤ ꯎꯅꯤꯁꯨ ꯊꯣꯛꯂꯛꯈ꯭ꯔꯦꯕ
ꯑꯣ ꯊꯣꯛꯂꯛꯀꯅꯤ ꯍꯥꯏꯕꯗꯨ ꯊꯣꯛꯂꯛꯈ꯭ꯔꯦꯕ
ꯃꯨꯅꯔꯛ ꯇꯣꯏꯔꯦꯕ
ꯑꯉꯝꯕꯈꯩ ꯇꯧꯅꯖꯔꯅꯤ
ꯑꯗꯦ ꯑꯩꯁꯨ ꯊꯣꯛꯆꯟꯗꯣꯏꯅꯤ
ꯎꯝ
ꯑꯩꯈꯣꯏꯁꯨꯨ ꯍꯤꯗꯟ ꯇꯦꯂꯦꯟ ꯌꯥꯝ ꯂꯩꯌꯦꯅ ꯑꯥ ꯑꯩꯈꯣꯏꯅ ꯇꯣꯞ ꯇꯣꯞꯄ ꯃꯌꯥꯝꯗ ꯍꯥꯏꯗꯣꯛꯇꯕ ꯇꯦꯂꯦꯟ ꯌꯥꯝ ꯂꯩꯅ ꯈꯣꯏꯁꯤ ꯇꯕꯤꯗꯕꯤ ꯊꯥꯛ ꯊꯨꯇꯕꯖꯥꯠꯂꯤꯗ
ꯎꯝ
ꯍꯩꯔꯛꯈꯤꯕ ꯇꯧꯋꯦꯕ ꯑꯩꯈꯣꯏꯗꯤ
ꯀꯔꯤ
ꯂꯥꯏꯔꯤꯛꯀꯤ ꯃꯤꯑꯣꯏ ꯇꯧꯋꯦꯕ ꯀꯣꯏꯗꯤ
ꯃꯤꯅ ꯎꯕꯁꯤꯗ
ꯃꯤꯗ ꯎꯕꯁꯤꯗ ꯍꯥꯏꯗꯤ ꯇꯕ ꯑ ꯃꯤꯅ ꯍꯦꯛ ꯌꯦꯡꯕꯗꯅꯦ ꯂꯥꯏꯔꯤꯛ ꯂꯥꯏꯁꯨ ꯊꯋꯥꯏ ꯌꯥꯎꯕ ꯆꯒꯠ ꯆꯒꯠ ꯁꯦꯡꯕ ꯈꯜꯂꯤꯕ ꯆꯒꯠ ꯆꯒꯠ ꯇꯧꯗꯕ ꯅꯨꯄꯥ ꯅꯍꯥꯒꯁꯦ ꯑꯣꯏꯗꯕ ꯑꯗꯨꯅꯦ ꯃꯣꯏꯅ ꯃꯥꯜꯂꯤꯁꯦ ꯑꯩꯅ ꯂꯨꯄꯥ ꯀꯣꯏꯅꯩ ꯍꯥꯏꯔꯒ ꯑꯩꯕꯨ ꯅꯨꯄꯥ ꯀꯣꯏꯕꯔꯥꯌꯦ
ꯊꯥꯖꯗ꯭ꯔꯤꯕ ꯃꯣꯏꯅ ꯀꯩꯅꯣ ꯅꯪꯕꯨ ꯅꯨꯄꯥ ꯀꯣꯟꯕꯔꯣ ꯌꯥꯝ ꯊꯥꯖꯗꯦꯌꯦ ꯑꯗꯨꯒ ꯅꯪ ꯂꯥꯏꯔꯤꯛ ꯄꯥꯕ ꯌꯥꯕ꯭ꯔꯥꯌꯦ ꯅꯨꯄꯥ ꯀꯣꯏꯔꯒ ꯑꯩꯅ ꯅꯨꯄꯥ ꯀꯣꯏꯕꯒ ꯂꯥꯏꯔꯤꯛ ꯇꯧꯕꯒ ꯃꯔꯤ ꯂꯩꯅꯗꯦꯅ ꯍꯥꯏꯕ ꯀꯣꯏꯅꯕ ꯃꯇꯝꯗ ꯀꯣꯏꯅꯒꯗꯕꯅꯤ ꯂꯥꯏꯔꯤꯛ ꯄꯥꯕ ꯃꯇꯝ ꯄꯥꯒꯗꯕꯅꯤ ꯂꯥꯏꯔꯤꯛ ꯅꯨꯄꯥ ꯀꯣꯏꯅꯕ ꯑꯌꯦꯠꯄ ꯀꯩꯁꯨ ꯄꯤꯗꯦꯁꯤꯅꯤ ꯑꯩꯅ ꯃꯣꯏꯗ ꯑꯦꯛꯁꯄ꯭ꯂꯦꯟ ꯇꯧꯔꯤꯁꯤ ꯅꯨꯄꯥ ꯀꯣꯏꯅꯕꯁꯤ ꯑ ꯂꯥꯏꯔꯤꯛ ꯂꯥꯏꯁꯨꯗ ꯊꯋꯥꯏ ꯌꯥꯎꯕ ꯔꯣꯜꯒꯗꯨꯅ ꯍꯦꯛ ꯃꯃꯥꯡ ꯊꯪꯉꯨꯨꯔꯕꯅꯤꯅꯀꯣ ꯃꯣꯏꯅ ꯈꯜꯂꯦꯕ ꯃꯥꯟꯕ ꯇꯥꯕꯅꯦ ꯈꯨꯏꯒꯁꯤ ꯖꯔ ꯖꯔ ꯆꯔ ꯏꯕꯁꯤꯗꯅꯦ ꯃꯣꯏꯗ ꯑꯁ ꯃꯣꯏꯁꯦ ꯈꯞꯄꯦꯍꯦ ꯍꯥꯏꯗꯤ
ꯑ
ꯑꯩꯅꯣ ꯁꯣꯝꯗ ꯑꯝꯇ ꯈꯨꯅꯥꯎꯕꯤꯁꯦ ꯄꯥꯏꯔ ꯏꯔꯦ ꯑ ꯊꯪꯒꯥꯒꯦ ꯋꯥꯁꯤꯜꯂꯛꯑꯦꯗ ꯑꯦꯛꯖꯥꯝꯅ ꯏꯕꯅ ꯑꯃꯗꯤ ꯏꯕ ꯄꯣꯊꯥꯕꯅ ꯍꯞꯇꯥꯃꯨꯛ ꯄꯣꯊꯥꯗꯧꯅꯦ ꯇꯧꯔꯤꯁꯦ ꯎꯝ ꯑ ꯎꯝ ꯥꯊ ꯇꯧꯔ ꯐꯔꯃꯦꯁ ꯍ ꯅ ꯄꯤꯖ ꯂꯩ ꯁꯤ ꯀꯩꯒꯤ ꯑꯋꯥꯕꯅꯤ ꯊ ꯇꯤꯟꯗꯤ ꯔꯈꯅꯦ
ꯅꯣꯡꯉꯗꯤ ꯂꯩꯕ ꯍꯋꯥꯏ ꯂꯧꯕ ꯍꯋꯥꯏꯗꯨꯅꯦ ꯌꯨꯝꯗꯒꯤ ꯄꯨꯔꯛꯄ ꯍꯋꯥꯏ ꯑꯁꯥꯡꯕꯤ ꯈꯔꯗꯨꯅ ꯉꯔꯥꯡ ꯉꯥꯎꯊꯣꯛꯈ꯭ꯔꯦ
ꯑꯗꯨꯅꯦ ꯑꯩꯁꯨ ꯉꯁꯤ ꯉꯧꯊꯣꯛꯄꯅꯦ ꯊꯨꯝꯒꯤ ꯊꯨꯝꯒ ꯊꯨꯝ ꯉꯧꯕ꯭ꯔꯥ ꯀꯥꯡꯍꯧꯕ ꯑꯣꯏꯔꯒ ꯒ꯭ꯌꯥꯟ ꯇꯥꯔꯁꯤ
ꯎꯝ ꯊꯨꯝꯗꯤ ꯌꯥꯥꯛꯑꯦ ꯀꯅꯥꯗꯩꯅꯣꯝꯗꯤ ꯂꯥꯛꯑꯦ
ꯑꯩꯃꯣꯊꯥꯏ ꯑꯩꯃꯗꯦ ꯊꯨꯝꯁꯦ ꯈꯔ ꯄꯥꯝꯃꯦꯕ ꯃꯁꯥꯒꯤ ꯊꯨꯝꯅ ꯆꯨꯝꯃꯛꯄ ꯍꯥꯏꯇꯥꯔꯦ ꯏꯔꯣꯜꯂꯕ꯭ꯔꯣ
ꯏꯔꯣꯟ ꯍꯧꯨꯖꯤꯛ ꯃꯣꯔꯣꯛ ꯃꯦꯠꯈꯥꯏꯔꯤ ꯑꯦꯅꯥꯂꯤꯁ ꯑ ꯑꯩꯅ ꯆꯥꯛ ꯈꯁꯦ ꯇꯣꯉꯥꯟ ꯇꯣꯉꯥꯟ ꯆꯥꯥꯁꯦ ꯍꯥꯏꯔꯛꯑꯗꯕꯅꯤ ꯅꯪ ꯑꯗꯨꯒ ꯋꯥꯔꯤ ꯁꯥꯟꯅꯗꯦꯅ ꯏꯟꯖꯥꯡꯗꯨꯕꯨ ꯍꯥꯕ꯭ꯔꯣ ꯍꯪꯉꯛꯇꯣꯏꯅꯦ
ꯠꯇꯒ ꯆꯥ ꯀ ꯇ ꯀꯥꯏ ꯃꯥ ꯏꯟꯗ ꯈ ꯄꯤ ꯔꯣ
ꯎꯝ ꯎꯝ ꯑꯩꯈꯣꯏꯅ ꯃꯥꯡꯍꯜꯂꯛꯑꯣꯏꯗꯣꯏꯅꯦ
ꯑꯗꯨꯗꯤ ꯐꯔꯞ ꯆꯗ
ꯑꯥꯀꯤ ꯃꯇꯝ ꯃꯥꯡꯍꯟꯕ ꯌꯥꯕ ꯅꯠꯇꯦ ꯑꯩꯈꯣꯏ ꯇꯧꯔꯛꯀꯗꯣꯏꯅꯤ
ꯎꯝ ꯑ ꯉꯁꯤꯒꯤ ꯁꯃꯔꯦꯟꯗ꯭ꯔꯒꯤ ꯗꯦꯠ ꯑꯦꯅꯤꯚꯔꯁꯔꯤꯗꯨ ꯆꯠꯂꯨꯔꯦ ꯂꯣꯏꯁꯤꯜꯂꯛꯄꯗ ꯑꯩꯒ ꯑꯩꯒꯤ ꯏꯃꯥꯟꯅꯕꯤꯗꯨꯒ ꯇꯪ ꯏꯁꯀꯣꯂꯔ ꯈꯔꯒ ꯐ ꯐꯝ ꯂꯩꯔꯃꯤꯅ
ꯍꯣꯏꯁꯨ ꯌꯥꯎꯁꯦ ꯇꯧꯔꯝꯃꯤ ꯑꯗꯨꯒꯅꯦ ꯀꯅꯥꯝꯇ ꯂꯩꯍꯧꯗꯕꯅꯦ ꯍꯥꯏꯕ ꯈꯪꯕ꯭ꯔꯥ ꯑꯜꯗꯤꯒꯥꯏꯗꯗꯒꯤ
ꯍꯣꯏ ꯈꯔ ꯑꯃꯨꯛ ꯑꯍꯥꯟꯕꯁꯦ ꯑꯃꯨꯛ ꯈꯔ ꯑꯃꯨꯛ ꯐꯝꯃꯝꯃꯦꯕ ꯑꯗꯒꯤ ꯃꯥꯏ ꯃꯥꯏ ꯑꯁꯣꯝꯗꯒꯤ ꯏꯁꯩ ꯍꯧꯖꯤꯜꯂꯛꯄꯒꯤ ꯃꯈꯣꯟ ꯇꯥꯟꯅꯔꯛꯄꯗꯨꯅꯦ ꯐꯤꯌꯥꯔ ꯋꯦꯁ ꯑꯃ ꯇꯧꯋꯦꯕ ꯄꯣꯜ ꯁꯥꯏꯟꯁꯀꯤ ꯑꯗꯨ ꯍꯩ ꯍꯧꯕꯗꯣ ꯍꯦꯛꯇ ꯗꯪ ꯇꯪ ꯗꯪ ꯊꯤꯟꯒꯦ ꯍ ꯍꯧꯖꯤꯜꯂꯛꯄ ꯄꯠꯆꯗꯦ ꯂꯣꯏ ꯆꯠꯅꯈꯤꯕꯅꯤ
ꯑꯍꯦꯟꯗ꯭ꯔꯕꯨꯤꯪ
ꯁꯃꯔꯦꯟꯗ꯭ꯔꯕꯨꯗꯤ ꯑꯗꯨꯅ ꯍꯦꯟꯅ ꯂꯨꯏꯔꯅꯦ ꯁꯃꯔꯦꯟꯗ꯭ꯔꯗꯤ ꯁꯤꯈ꯭ꯔꯕꯅꯦ ꯁꯤꯗꯤ ꯑꯩꯈꯣꯏ ꯁꯤꯗꯕ ꯀꯩꯒꯤꯅꯦꯅ ꯈꯜꯂꯕ ꯈꯪꯗꯦ
ꯑꯗꯨꯅ ꯅꯣꯏ ꯈꯣꯏꯔꯝꯃꯛꯇ꯭ꯔꯣ
ꯈꯣꯏꯔꯝꯒꯦ ꯇꯧꯔ ꯀꯅꯥꯝ ꯈꯣꯏꯔꯝꯗꯣꯏꯅꯗꯅꯅꯦ ꯏꯀꯥꯏꯗꯅ ꯑꯗꯨꯝ ꯈꯣꯏꯔꯝꯃꯛꯇ꯭ꯔꯦ ꯍꯣꯏꯔꯝꯒꯤꯔꯟꯗꯤ ꯈꯟꯗ ꯑ ꯃꯣꯏꯒꯤ ꯟꯗꯨꯗꯅꯦ ꯍꯥꯏꯔꯤꯕ ꯑꯥ ꯁꯤ ꯄꯥꯂꯔꯖꯦ ꯍꯥ ꯈꯤ ꯇꯪ ꯃꯥꯡꯖꯧꯗꯅ ꯈꯪꯂꯝꯃꯒꯗꯤ ꯑ ꯀꯩꯅꯣ ꯈꯤꯇꯪ ꯄꯥꯛ ꯆꯥꯎꯅ ꯁꯤꯍꯧꯒꯗꯕꯅꯤꯒ ꯍꯥꯏꯕ
ꯃꯣꯏ ꯒꯤ ꯍꯟꯗꯛ ꯁꯤꯜꯂꯤꯕ ꯀꯥꯡꯕꯨ ꯆꯦꯡ ꯆꯨꯞ ꯆꯥꯗ
ꯎꯝ
ꯑꯦꯝ ꯌꯨꯒꯤ ꯃꯨꯁꯨ ꯄꯥꯝꯕꯨꯁ
ꯍꯣꯏ
ꯏꯁꯄꯤꯂꯤꯡ ꯀꯔꯤ ꯏꯔꯥꯟ ꯂꯥꯟꯗꯅ ꯇꯧꯕꯅꯣ ꯃꯣꯏ ꯁꯤꯃꯤꯕ ꯇ ꯎꯝ ꯀꯗ꯭ꯔ
ꯍꯨꯗ ꯀꯗꯤ ꯆꯂꯨꯗꯔꯦꯁꯨ
ꯑꯩꯗꯤ ꯀꯜ
ꯑꯩꯈꯣꯏꯁꯨ ꯑꯥ ꯀ꯭ꯂꯥꯁꯁꯤꯗꯅꯦ ꯃꯤ ꯈꯔ ꯑꯩꯈꯣꯏ ꯑꯃꯅꯤ ꯄꯨꯟꯈ꯭ꯔꯕ ꯃꯤꯒꯤ ꯃꯤ ꯋꯥꯁꯤꯅꯦ ꯉꯥꯡꯅꯁꯦ ꯑꯁꯥꯏꯁꯨꯨꯅꯦ ꯀꯦꯟ ꯇꯤꯟꯗ ꯆꯥꯞꯄ ꯇꯥꯔꯅꯤꯅꯦ ꯋꯥ ꯈꯪꯗꯕ ꯌꯥꯕ ꯈꯪꯗꯅꯤꯦ ꯑꯗꯨꯒꯗꯤ ꯍꯣꯏ ꯊꯟꯗ ꯑꯃꯨꯛ ꯍꯥꯏꯖꯩꯕ ꯑꯩꯈꯣꯏꯁꯨ ꯃꯤ ꯅꯣꯛꯅꯔꯝꯒꯅꯤꯀꯣ ꯀꯥꯏꯅ
ꯎꯝ ꯁꯤ ꯕꯤꯅꯥꯁꯦ ꯐꯣꯟ ꯇꯧꯔꯛꯏ ꯑꯩꯒꯤꯁꯨ
ꯑꯣ ꯆꯨꯝꯗꯅꯤ ꯀꯣꯜꯗꯔꯣ
ꯎꯝ ꯆꯉꯗ ꯃꯥ ꯍꯧꯖꯤꯛ ꯑꯗꯨꯨꯕ ꯑꯣꯏꯊ
ꯍꯧꯖꯤꯛ ꯑꯩꯈꯣꯏꯒꯤꯁꯨ ꯃꯥꯡꯍꯟꯕ ꯌꯥꯕ ꯅꯠꯇꯦ ꯃ ꯇꯝꯕ ꯍꯥꯏꯥꯏꯕꯖꯦ ꯀꯅꯥꯅꯁꯨ ꯉ ꯅꯠꯇꯦ ꯑꯗꯨꯅ ꯃꯇꯝꯕꯨ ꯌꯥꯝꯅ ꯂꯤꯠꯅ ꯍꯩꯅ ꯁꯤꯡꯅ ꯁꯤꯖꯤꯟꯅꯒꯗꯕꯅꯤ
ꯍꯥꯏꯅ ꯥꯏꯗꯣ ꯀꯔꯤ ꯍꯥꯏꯗꯅꯣ
ꯃꯇꯝ ꯍꯥꯏꯕꯁꯦ ꯀꯅꯥꯅꯁꯨ ꯉꯥꯏꯕꯤꯗꯦ ꯍꯥꯏꯕ ꯃꯇꯝꯗ ꯑꯩꯈꯣꯏꯁꯦ ꯉꯥꯏꯕꯤꯗꯦꯕ ꯑꯗꯨꯅ ꯃꯇꯝꯁꯦ ꯌꯥꯝ ꯍꯩꯅꯁꯤ ꯆꯖ ꯀ ꯇꯕꯤꯕ ꯍꯧꯖꯤꯛꯇꯤ ꯈꯣꯡ ꯍꯥꯞꯕꯁꯨ ꯈꯨꯠ ꯍꯥꯕꯁꯨ ꯏꯔꯨꯖꯔꯁꯨ ꯀ ꯃꯒ ꯕꯌꯥꯇ ꯄꯥꯈꯤꯕ ꯂꯥꯏꯔꯤꯛ ꯑꯣꯏꯔꯁꯨ ꯋꯥꯈꯜ ꯈꯟꯒꯗꯕꯗꯤ ꯑꯣ ꯃꯥꯁꯇꯔꯗꯨ ꯂꯣꯏꯁꯤꯟꯗꯕ ꯉꯥꯏꯕꯗꯣ ꯋꯥꯔꯦ ꯑꯦꯛꯖꯥꯝꯗꯤ ꯊꯥꯗꯕꯤ ꯑꯗꯨꯝ ꯀꯥꯈꯤꯕ ꯌꯥꯕꯗꯤ ꯐꯗꯧꯕ ꯑꯦꯛꯖꯥꯝ ꯊꯥꯗꯕ ꯂꯩ ꯀꯂꯗꯤ
ꯉꯁꯥꯏ ꯏꯃꯥꯟ ꯎꯕꯤꯗꯣꯛ
ꯑꯥ
ꯑꯗꯨꯗꯨꯅ ꯑꯣꯖꯥꯗ ꯍꯥꯏꯔꯝꯃꯤ ꯑꯣꯖꯥ ꯀꯐꯥꯎꯁꯦ ꯂꯣꯏꯔꯒ ꯑꯗꯨꯝ ꯇꯣꯛꯄ ꯌꯥꯕ ꯅꯠꯇꯅ ꯍꯥꯏꯔꯝꯃꯤ ꯐꯥꯔꯦ ꯑꯗꯨꯅ ꯍꯥꯏꯌ
ꯑꯗꯨ ꯆꯦꯥꯏ ꯇꯧꯗ꯭ꯔꯁꯨ ꯑꯗꯨ ꯇꯧ ꯊꯣꯛ ꯀꯅꯤꯗꯖꯕ ꯍꯥ
ꯑꯩꯈꯣꯏꯁꯤꯕꯨ ꯀꯣꯂꯦꯖꯇ ꯑꯃꯨꯛ ꯊꯥꯏ ꯑꯩꯈꯣꯏ ꯀꯨꯏꯁꯤꯕꯨ ꯑꯉꯥꯡꯁꯤꯡꯁ ꯊꯥꯏꯌꯦ ꯂꯩꯇꯦ ꯑꯗꯨ ꯀꯣꯔꯁꯁꯨ ꯂꯣꯏ ꯑꯣꯖꯥ ꯇꯣꯛꯄ ꯌꯥꯕ ꯅꯠꯇ꯭ꯔ
ꯃꯗꯨꯕꯨꯝ ꯄꯥꯂꯕ
ꯍꯣꯏ ꯑꯆꯥ ꯍꯥꯏꯅꯦ
ꯑꯣꯃꯥ ꯍꯥꯏꯗꯣ ꯀꯣꯔꯁ ꯋꯥꯥꯛꯇꯣ ꯂꯣꯏꯔꯒꯗꯤ ꯇꯣꯛꯑꯒꯦ ꯍꯥꯏꯔꯕ ꯐꯦ ꯁꯤ ꯃꯈꯥ ꯇ
ꯇꯧꯅꯤ ꯑꯗꯨꯕꯨꯗꯤ ꯂꯣꯏꯁꯨꯅꯦ ꯁꯨꯝ ꯑꯣꯖꯥꯗꯣ ꯐꯪꯉꯛꯇꯕꯗꯣ ꯑꯗꯨ ꯄꯦꯟꯗꯗꯅ ꯍꯥꯏꯔꯤꯕ ꯍꯥꯏꯗꯤ ꯀꯣꯁꯄꯥꯁꯤꯗꯤ ꯍꯧꯖꯤꯛ ꯌꯥꯎꯝꯅꯤꯅ ꯌꯥꯎ ꯁꯤ ꯂꯣꯏꯔꯗꯤ ꯑꯩꯈꯣꯏ ꯇꯣꯛꯄ ꯌꯥꯕ ꯅꯠꯇꯕ ꯃꯥꯅ ꯉ ꯁꯥꯏ ꯍꯥꯏꯅꯤ ꯂꯥꯏꯔꯤꯛꯇꯒꯤ ꯄꯨꯟꯁꯤꯅ ꯂꯨꯕ ꯃꯇꯥꯡꯗ ꯂꯩꯔꯛꯏ ꯃꯥꯅ ꯍꯥꯏꯔꯤ
ꯀꯗꯌꯥ
ꯂꯥꯏꯔꯤꯛꯁꯤꯗꯒꯤ ꯄꯨꯟꯁꯤꯁꯤꯅ ꯍꯦꯟꯅ ꯂꯨꯕ ꯃꯇꯥꯡꯁꯨ ꯌꯥꯎꯔꯛꯏ ꯍꯥꯏꯔꯤꯕ
ꯍꯣꯏ
ꯍ ꯇ ꯍꯧꯖꯤꯒꯥꯟ ꯇ ꯗꯣꯛꯇꯔ ꯆꯠꯇꯅ ꯀꯩꯗꯧꯗꯅ ꯈꯔ ꯇꯧꯕꯅꯦꯕ
ꯑꯣ ꯅꯥꯕ
ꯍꯣꯏ ꯅꯥꯕ ꯅꯥꯕꯗꯤ ꯁꯨꯝ
ꯑ ꯁꯔꯅ ꯍꯥꯏ ꯌꯥ
ꯅꯠꯇꯦ ꯅꯥꯕ ꯍꯥꯏꯕꯗꯤ ꯅꯪ ꯈꯪꯕ ꯅꯠꯇ꯭ꯔꯥ
ꯈꯪꯦ ꯐꯉꯦ
ꯑ
ꯃꯥ ꯑꯉꯥꯡꯒꯤꯅꯤ ꯂꯩꯔꯕ ꯃꯥꯒꯤ
ꯂꯩꯇꯦꯗ ꯑꯝꯇ ꯂꯩꯇꯦ ꯑꯗꯨꯒꯤ ꯃꯥ ꯑꯣꯏꯅꯕ
ꯍꯥꯏꯅ ꯑꯣ ꯑꯩꯈꯣꯏꯒꯤ ꯄꯨꯟꯁꯤꯗ ꯇꯨꯞꯄꯤ ꯑꯁ ꯁꯤꯅꯤꯗꯤ ꯇꯧꯔꯤꯁꯦ
ꯎꯝ ꯇꯥꯏ ꯇꯩ
ꯂꯥꯏꯔꯤꯛ ꯇꯝꯃꯦ ꯂꯥꯏꯔꯤꯛꯁꯤꯗ ꯑꯣꯏꯅꯕ ꯑꯣꯟꯁꯤꯟꯒꯦ ꯍꯥꯏꯔꯣ ꯄꯨꯟꯁꯤꯁꯦ ꯑꯃꯨꯛ ꯑꯥ ꯄꯨꯟꯁꯤꯒꯤꯦ ꯑꯃꯨꯛ ꯊꯦꯡꯊꯕꯀꯣ ꯀꯕꯥ ꯀꯩꯕꯥꯥꯟ ꯇꯧꯔꯛꯄꯅꯦ ꯍꯦꯛꯇ ꯊꯦꯡꯅꯩꯑꯕ ꯑꯗꯒꯤ ꯑꯉꯥꯜꯒꯨꯝꯕꯤ ꯌꯥꯎꯔꯛꯄ ꯈꯣꯠꯂꯛꯄ ꯑ ꯌꯥꯝ ꯃꯦꯔꯥ ꯆꯠꯄꯤꯕ ꯂꯥꯏꯔꯤꯛꯁꯤ ꯇꯝꯅꯤꯡꯉꯦꯅ ꯍꯦꯛꯇ ꯂꯥꯏꯔꯤꯛꯁꯤꯗ ꯑꯣꯟꯁꯤꯜꯂ ꯂꯩꯕꯁꯨꯕꯨ ꯌꯥꯗꯕ ꯇꯧꯔꯤꯁꯦ
ꯃꯥꯅꯤ ꯌꯥꯝ ꯕꯦꯔꯥ ꯆꯀ꯭ꯔꯤꯅꯤꯀꯣ ꯃꯁꯦ ꯅꯨꯄꯤꯗꯅꯁꯨ ꯍꯦꯟꯗ꯭ꯔꯥ
ꯑꯣ ꯅꯨꯄꯥꯗꯤ ꯀꯩꯁꯨꯒꯔꯥ ꯂꯩꯦꯇ ꯑꯗꯣ ꯑꯩ ꯉꯁꯥꯏ ꯑꯅꯧꯕ ꯋꯥꯔꯤ ꯑꯃꯕꯨ ꯇꯥꯔꯛꯏꯅꯦꯅꯦꯦ ꯅꯤꯡꯊꯧꯧꯕꯗꯣ ꯅꯨꯄꯤ ꯊꯤꯔꯦ ꯍꯥꯏ ꯃꯥꯜꯂꯦ ꯃꯤ ꯀꯥꯟꯅ ꯍꯥꯏꯗꯕ ꯇꯥꯏ ꯍꯥꯏꯔꯤꯕ ꯑꯗꯨꯒ ꯁꯩꯗꯦꯡ ꯃ ꯉꯥ ꯑꯣꯏꯅ ꯃꯃꯗ
ꯃꯥ ꯏꯃꯥꯟꯅꯕꯤꯅ ꯍꯥꯏꯔꯛꯏꯕ ꯑꯩꯉꯣꯟꯗ ꯅꯤꯡ ꯊꯅ ꯅꯨꯄꯤ ꯊꯤꯔꯦ ꯍꯥꯏꯕ ꯀꯩꯅꯣ ꯍꯥꯏꯅꯒꯦ ꯁꯤꯗꯩꯁꯤꯗꯥꯅ ꯍꯥꯏꯔꯤꯗ ꯑꯩꯅ ꯈꯜꯂꯦꯀꯣ ꯏꯊꯟꯗ ꯑꯣ ꯃꯥꯗꯤ ꯅꯨꯄꯤ ꯊꯤꯔꯁꯨ ꯀ꯭ꯂꯥꯁꯁꯦ ꯀꯌꯥꯗ ꯒ꯭ꯌꯥꯟ ꯇꯥꯅ ꯌꯥꯎꯔꯤꯅꯣ ꯅꯁꯦ ꯑ ꯈꯜꯂꯤꯗ ꯑ
ꯅꯦ ꯇꯧꯔ ꯂꯥꯛꯄꯣꯛ ꯐꯔꯦ ꯀ
ꯍꯣꯏ ꯉꯁꯥꯏꯅꯦ ꯅꯣꯏꯒꯤ ꯀꯣꯔꯁ ꯋꯥꯥꯛ ꯌꯥꯎꯕꯤ ꯍꯅꯨꯕꯤꯗꯣ ꯑꯗꯨ ꯁꯃꯔꯦꯟꯗ꯭ꯔꯒꯤ ꯌꯥꯎꯋꯦ ꯑꯗꯨꯒ ꯅꯦ ꯃꯥꯒꯤ ꯐꯝꯕ ꯕꯦꯟꯁꯇꯨꯅ ꯍꯦꯛꯇ ꯈꯤꯇꯪ ꯂꯦꯡꯕ ꯌꯥꯗꯕꯒ꯭ꯔꯣꯒ꯭ꯔꯥꯡꯒꯣ ꯊꯔ ꯄꯣꯛꯇꯥꯛ ꯅꯣꯝꯃꯕ ꯈꯪꯉꯕ ꯕꯤꯗꯤꯣ ꯀꯠꯅꯝꯗꯅ ꯐꯣꯇꯣ ꯀꯛꯅꯝꯗꯅ ꯃꯥꯅ ꯇꯧꯔꯤꯕꯃꯛꯇꯦꯕ
ꯃ ꯇꯔꯣ ꯇ
ꯌꯥꯅꯅꯨꯡꯥꯏ ꯈꯨ ꯑꯖ
ꯑꯩꯅ ꯈꯜꯂꯦꯀꯣ ꯑꯣ ꯃꯥꯁꯨ ꯃꯌꯥꯝ ꯃꯔꯛꯁꯤꯗ ꯇꯤꯜꯂꯕꯅꯤꯅ ꯌꯥꯅ ꯌꯥꯅꯕ ꯇꯧꯔꯤꯅꯤꯅꯦꯅ ꯈꯜꯂꯤ ꯃꯩꯊꯟꯛꯇ ꯑꯃ ꯅꯨꯄꯥ ꯁꯥꯕꯤꯗꯨꯗꯤꯕ ꯁꯝꯅ ꯍꯥꯏꯔꯛꯀꯗꯅ ꯍꯧꯧꯔꯛꯑꯣ